ꯇꯥꯏꯌꯦ ꯇꯥꯕ꯭ꯔꯣ ꯀꯩꯗꯧꯔꯤꯅꯣ
ꯍꯥ ꯍꯤꯞꯄꯤꯌꯦ
ꯑꯣ ꯑꯩꯗꯤ ꯅꯪꯒ ꯁꯨꯝ ꯋꯥꯔꯤ ꯁꯥꯟꯅꯗꯕꯁꯨ ꯀꯨꯏꯔꯦ ꯎꯅꯗꯕꯁꯨ ꯀꯨꯏꯔꯦꯅ ꯁꯨꯝ ꯀꯃꯥꯏꯅ ꯇꯧꯔꯤꯒꯦ ꯍꯪꯒꯦꯅ ꯐꯣꯟ ꯇꯧꯔꯛꯏꯅꯦ ꯅꯪꯕꯨ ꯅꯨꯡꯉꯥꯏꯔꯤꯕꫭ
ꯅꯨꯡꯉꯥꯏꯔꯤꯌꯦ ꯅꯪꯗꯤ ꯀꯝ ꯗꯧꯔꯤꯒꯦ
ꯑꯩꯁꯨ ꯅꯨꯡꯉꯥꯏꯔꯤꯌꯦ ꯑꯗꯨꯝ ꯑꯗꯣ ꯑꯁ ꯏꯕꯥꯅꯤꯁꯦ ꯊꯦꯡꯅꯗꯕꯁꯨ ꯌꯥꯝ ꯀꯨꯏꯔꯦ ꯅꯣꯡꯃ ꯑꯝꯇ ꯄꯨꯜꯂꯒ ꯊꯦꯡꯅꯁꯤꯗꯅ ꯃꯇꯝ ꯑꯃ ꯍꯥꯏꯅꯔꯒ
ꯌꯥꯏꯌꯦ ꯌꯥꯏꯌꯦ ꯃꯇꯝ ꯑꯃ ꯐꯖꯅ ꯍꯥꯏꯅꯔꯒ ꯐꯖꯅ ꯄꯨꯜꯂ ꯆꯥꯛ ꯏꯁꯤꯡꯈ ꯆꯃꯤꯟꯅ ꯐꯖꯅ ꯌꯥꯝ ꯀꯨꯏꯅ ꯄꯨꯟꯁꯦ
ꯑꯦ ꯇꯧꯁꯦ ꯇꯧꯁꯦ ꯑ ꯆꯥꯛꯀꯗꯣ ꯐꯖꯅ ꯊꯣꯡꯉꯒ ꯊꯣꯡꯉꯦꯗꯅ ꯑꯗꯨꯗꯨꯒ ꯂꯥꯗ ꯊꯥꯔꯒ ꯆꯥꯁꯦ ꯂꯥꯗ ꯊꯥꯔꯒ ꯆꯥꯕꯗꯣ ꯌꯥꯝꯁꯨ ꯍꯥꯎꯁꯨ ꯍꯥꯎꯕ ꯍꯥꯎꯒꯠꯄ ꯍꯦꯟꯕꯅꯦ ꯑꯗꯨꯗꯨꯅ ꯅꯂꯥꯗ ꯊꯥꯔꯒ ꯆꯥꯁꯦ
ꯍꯣꯏ ꯌꯥꯏꯌꯦ ꯂꯝꯖꯨ ꯀꯣꯏꯊꯣꯛꯄ ꯑꯣꯏꯅ ꯂꯝꯒꯖꯨ ꯀꯣꯏꯔꯨꯖꯦ ꯇꯦ
ꯑꯪ ꯀꯣꯏꯊꫭꯛꯎꯁꯦ ꯑꯗꯣ ꯅꯪꯗꯤ ꯑ ꯆꯤꯡꯒꯨꯝꯕꯗ ꯀꯣꯏꯕꯅ ꯄꯥꯝꯕ꯭ꯔꯣ ꯅꯠꯇ꯭ꯔꯒ ꯑ ꯏꯁꯤꯡ ꯂꯩꯕ ꯖꯒꯥꯅ ꯍꯦꯟꯅ ꯄꯥꯝꯕ꯭ꯔꯣ
ꯑꯩꯗꯤ ꯑꯅꯤꯃꯛ ꯑꯃꯍꯦꯛꯇ ꯌꯥꯏꯔꯦꯗ ꯀꯣꯏꯕꯅꯦꯕ ꯍꯥꯏꯔꯗꯤ ꯀꯥꯏꯗꯦꯕꯗꯣ
ꯑꯣ ꯑꯅꯤꯃꯛ ꯄꯥꯝꯃꯦꯕ ꯅꯪꯗꯤ
ꯎꯝ ꯅꯪꯗꯤ ꯀꯔꯝꯕꯅ ꯍꯦꯟꯅ ꯄꯥꯝꯒꯦ
ꯑꯩꯗꯤ ꯑꯩ ꯑꯩꯅ ꯄꯥꯝꯕꯁꯦ ꯑꯩꯗꯤ ꯑꯁ ꯑꯩꯁꯨ ꯑꯩꯁꯨ ꯑꯃꯛ ꯍꯦꯛꯇ ꯌꯥꯕ ꯃꯥꯜꯂꯦ ꯑꯩꯁꯨ ꯑꯗꯨꯝ ꯏꯄꯥꯝ ꯄꯥꯝꯃꯦ ꯑꯗꯨꯝ ꯑꯁꯪ ꯑꯃꯥꯟꯁꯤꯅꯕꯨꯗꯤ ꯍꯦꯟꯅ ꯄꯥꯝꯃꯦ ꯑꯗꯣ ꯅꯪꯗꯤ ꯅꯍꯥꯟ ꯆꯤꯡ ꯀꯥꯕꯒꯁꯨ ꯌꯥꯝ ꯆꯠꯇ ꯇꯥꯏꯅꯦ ꯆꯤꯡ ꯀꯥꯕꯗꯨ ꯅꯨꯡꯉꯥꯏꯕ꯭ꯔꯣ ꯀꯃꯥꯏꯅ ꯇꯧꯒꯦ
ꯆꯤꯡ ꯀꯥꯕꯗꫭ ꯋꯥꯕꯨꯗꯤ ꯋꯥꯏꯌꯦꯕꯀꯣ ꯋꯥꯔꯒꯁꯨ ꯑꯩꯗꯤ ꯌꯧꯔꯤꯕ ꯑꯩꯅ ꯆꯠꯂꯤꯕꯗꯣ ꯍꯥꯏꯗꯤ ꯃꯥꯒꯤ ꯖꯒꯥꯗꯣ ꯍꯦꯛ ꯌꯧꯔꯗꯤ ꯑꯋꯥꯕꯗꯣ ꯀꯥꯎꯕ ꯍꯥꯏ ꯇꯥꯔꯦ ꯍꯥꯏꯗꯤ ꯀꯥꯔꯛꯄꯗ ꯑꯩꯈꯣꯏꯅ ꯋꯥꯕꯗꯣ ꯀꯥꯔꯛꯄꯗ ꯑꯩꯈꯣꯏꯅ ꯋꯥꯕꯗꯣ ꯃꯥꯒꯤ ꯍꯦꯛ ꯖꯒꯥ ꯑꯩꯈꯣꯏꯅ ꯀꯥꯔꯤꯕꯗꯨꯒꯤ ꯍꯦꯛ ꯃꯐꯝ ꯑꯩꯈꯣꯏꯅ ꯌꯧꯅꯤꯡꯉꯤꯕ ꯖꯒꯥꯗꯨ ꯍꯦꯛ ꯌꯧꯕꯗ ꯑꯋꯥꯕꯗꯣ ꯋꯥꯈꯤ ꯍꯥꯏꯕꯗꯣ ꯀꯥꯎꯋꯦꯕ ꯅꯨꯡꯉꯥꯏꯕ ꯍꯥꯏꯗꯤ ꯅꯨꯡꯉꯥꯏꯌꯦꯕ ꯌꯥꯝ
ꯃꯊꯛꯇ ꯌꯦꯡꯕꯗꯁꯨ ꯂꯣꯏꯅ ꯎꯔꯕꯅꯤꯅ ꯐꯁꯨ ꯐꯖꯔꯝꯅꯤ ꯑꯗꯣ ꯑꯋꯥꯕꯒ ꯂꯣꯏ ꯀꯥꯎꯔꯝꯃꯅꯤ
ꯍꯣꯏ ꯍꯥꯏꯗꯤ ꯕꯤ꯭ꯌꯨꯒꯗꯣ ꯌꯥꯝ ꯐꯖꯩꯑꯕ ꯑꯗꯨꯝ
ꯑꯩꯁꯨ ꯑꯝꯇ ꯆꯠꯅꯤꯡꯕꯅꯦ ꯆꯤꯡ ꯀꯥꯕꯁꯦ ꯆꯦ ꯑꯗꯨꯗ ꯏꯁꯥꯁꯦ ꯅꯨꯡ ꯅꯨꯡꯉꯥꯏꯇꯕꯁꯤꯗ ꯆꯠꯂꯨꯔꯒ ꯍꯜꯂꯛꯑꯒ ꯋꯥꯒꯗ꯭ꯔꯥ ꯅꯥꯒꯗ꯭ꯔꯅ ꯁꯨꯝ ꯈꯟꯕꯒꯤ ꯆꯠꯇ꯭ꯔꯤꯅꯦ ꯌꯥꯝꯗꯤ ꯆꯠꯅꯤꯡꯉꯦꯕ ꯃꯊꯛꯇꯩꯒ ꯌꯦꯡꯕꯗꯣ ꯌꯥꯝ ꯌꯦꯡꯗꯤ ꯌꯦꯡꯅꯤꯡꯕ ꯑꯗꯨꯒ ꯆꯠꯄ ꯐꯪꯗ꯭ꯔꯦ
ꯆꯠꯂꯨꯁꯦ ꯀꯩꯅꯣ ꯑꯗꯨꯝ ꯆꯠꯂ ꯆꯠꯂ ꯐꯔꯛꯄꯁꯨ ꯌꯥꯏ ꯑꯗꯣ ꯈꯔꯗꯤ ꯋꯥꯅꯤꯀꯣ ꯍꯥꯏꯗꯤ ꯆꯤꯡꯗꯣ ꯈꯔꯗꯤ ꯉꯝꯃꯦ ꯑꯗꯣ ꯈꯔ ꯋꯥꯕ ꯍꯥꯏꯁꯦ ꯍꯥꯏꯗꯤ ꯈꯔ ꯋꯥꯕ ꯍꯥꯏꯁꯦ ꯑꯩꯈꯣꯏ ꯑꯗꯨꯝ ꯍꯥꯏꯗꯤ ꯑꯩꯈꯣꯏꯁꯨ ꯆꯤꯡ ꯀꯥꯕ ꯃꯤ ꯑꯣꯏꯗꯕꯅꯤꯅ ꯄꯣꯊꯥ ꯄꯣꯊꯥꯔ ꯀꯥꯏꯌꯦꯕ ꯑꯗꯨꯗꯨꯅ ꯉꯝꯅꯤꯕ ꯄꯣꯊꯥ ꯄꯣꯊꯥꯔꯒ ꯔꯦꯁ ꯂꯧꯔ ꯂꯧꯔꯒ ꯁꯣꯍꯣꯔꯒ ꯁꯥꯡꯅꯥ ꯁꯥꯡꯅꯥ ꯍꯣꯡꯗꯣꯛꯑꯒ ꯗꯨꯝ ꯀꯥꯌꯦꯕ
ꯍꯣꯏ ꯉꯝꯅꯤꯗ ꯑꯗꯨꯝ ꯑꯗꯨꯃꯥꯏꯅ ꯄꯣꯊꯥ ꯄꯣꯊꯥ ꯇꯧꯔꯒ ꯀꯥꯔꯒ ꯑ ꯃꯊꯛꯇ ꯌꯧꯕꯗꯁꯨ ꯍꯦꯟꯅ ꯅꯨꯡꯉꯥꯏꯗꯣꯏꯅꯦꯕ ꯑꯗꯨꯗꯨꯒ ꯃꯥꯏ ꯀꯥꯈ꯭ꯔꯒꯗꯤ ꯁꯨꯝ ꯍꯩꯅꯈ꯭ꯔꯒꯗꯤ ꯉꯝꯃꯛ ꯏꯗꯅ ꯃꯇꯨꯡ ꯑꯃꯨꯛ ꯀꯥꯕꯁꯨ ꯑꯗꯨ ꯀꯥꯗꯕ ꯀꯨꯏꯔꯕꯒꯤ ꯁꯨꯝ ꯑ ꯁꯤꯖꯤꯟꯅꯗꯕꯒꯤ ꯏꯁꯥꯁꯦ ꯌꯥꯝ ꯀꯟꯅ ꯁꯣꯟꯖꯜꯂꯕ ꯑꯗꯨꯒꯤꯁꯨꯅꯦꯕ ꯑꯩꯒꯤꯁꯦ
ꯍꯣꯏ ꯑꯗꯣ ꯀꯥꯔꯒꯕꯨꯗꯤ ꯀꯩꯝ ꯇꯧꯔꯛꯑꯣꯏꯗ
ꯍꯣꯏ ꯀꯥꯁꯦ ꯍꯌꯦꯡ ꯃꯇꯝ ꯂꯩꯕꯗ ꯅꯨꯃꯤꯠ ꯑꯃ ꯌꯦꯡꯉꯒ ꯁꯨꯇꯤ ꯂꯩꯕ ꯀꯥꯟꯗ ꯍꯥꯏꯅꯔꯒ ꯑꯩꯈꯣꯏꯗꯤ ꯎꯅꯗꯕꯁꯨ ꯀꯨꯏꯔꯕꯅꯤꯅ ꯅꯣꯡꯃ ꯑꯃ ꯐꯖꯟꯅ ꯍꯥꯏꯅꯔꯁꯦ ꯑꯗꯨꯗꯨꯒ ꯎꯅꯔꯁꯦ ꯑꯗꯨꯒ ꯆꯤꯡꯗꯨꯁꯨ ꯀꯥꯊꯣꯛꯎꯔꯁꯦ ꯑꯗꯩꯗꯤ ꯏꯟꯁꯥꯡꯗꯨꯁꯨ ꯑꯍꯥꯎꯕ ꯑꯃ ꯊꯣꯡꯉꯒ ꯂꯥꯗ ꯇꯧꯔꯒ ꯆꯥꯔꯁꯦ
ꯍꯣꯏ ꯑꯗꯨꯃꯥꯏꯅ ꯇꯧꯔꯁꯦ ꯑꯗꯨꯗꯤ ꯃꯈꯥꯗꯤ ꯀꯩ ꯍꯥꯏꯗꯣꯏꯕ
ꯍꯣꯏ ꯅꯪ ꯍꯧꯖꯤꯛꯁꯤꯕꯨ ꯀꯥꯏꯗ ꯂꯩꯒꯦ ꯌꯨꯝꯗ ꯂꯩꯕ꯭ꯔꯣ ꯍꯣꯁꯇꯦꯜꯗ ꯂꯩꯕ꯭ꯔꯣ
ꯑꯩ ꯍꯧꯖꯤꯛꯁꯦ ꯍꯣꯁꯇꯦꯜꯗ ꯂꯩꯌꯦ
ꯍꯣꯁꯇꯦꯜꯗꯒꯤ ꯑꯦ ꯑꯗꯨ ꯑꯩꯁꯨ ꯍꯣꯁꯇꯦꯜꯗ ꯂꯩꯌꯦ ꯑꯗꯣ ꯅꯣꯏ ꯍꯣꯁꯇꯦꯜꯗꯒꯤ ꯀꯩꯅꯣ ꯐꯥꯎꯕ ꯑ ꯅꯣꯏꯒꯤ ꯗꯤꯄꯥꯔꯠꯃꯦꯟ ꯐꯥꯎ ꯆꯠꯄꯗꯨꯗꯤ ꯀꯌꯥꯝ ꯂꯥꯞꯀꯦ ꯈꯣꯡꯅ ꯆꯠꯄ꯭ꯔꯣ ꯅꯠꯇ꯭ꯔꯒ ꯒꯥꯔꯤꯅ ꯆꯠꯄ꯭ꯔꯣ ꯑ ꯃꯤꯅꯤꯠ ꯀꯌꯥꯎꯒꯥꯗꯤ ꯆꯪꯒꯦ
ꯈꯣꯡꯒ ꯆꯠꯂꯦ ꯒꯔꯤ ꯂꯩꯇꯦ ꯑꯗꯨꯅ ꯈꯣꯡꯁꯦ ꯑꯩꯅ ꯈꯔ ꯊꯨꯅ ꯆꯠꯂꯒꯗꯤ ꯃꯤꯅꯤꯠ ꯇ꯭ꯔꯥꯎꯉꯥꯗ ꯑꯗꯨꯝ ꯌꯧꯋꯦ ꯑꯗꯨꯒ ꯑꯗꯨꯝ ꯈꯔ ꯇꯟꯗꯦ ꯃꯥꯥꯟꯗꯦ ꯆꯠꯂꯒꯗꯤ ꯃꯤꯅꯤꯠ ꯀꯨꯟꯃꯨꯛꯇꯨꯝ ꯆꯪꯉꯦ ꯃꯤꯅꯤꯠ ꯀꯨꯟ ꯈꯔ ꯂꯩ ꯃꯤꯅꯤꯠ ꯀꯨꯟ ꯈꯔ ꯇꯟꯗꯦ ꯃꯥꯥꯟꯗꯦ ꯇꯞꯅ ꯇꯞꯅ ꯑꯗꯨꯝ ꯏꯃꯥꯟꯕꯤꯁꯤꯡꯒ ꯋꯥꯔꯤ ꯋꯥꯇꯥꯏ ꯇꯧꯔꯒ ꯆꯠꯂꯒꯗꯤꯀꯣ ꯈꯔ ꯍꯥꯏꯗꯤ ꯈꯔ ꯃꯇꯝꯗꯣ ꯈꯔ ꯂꯧꯔ ꯆꯠꯂꯒꯗꯤ ꯑꯗꯨꯝ ꯃꯤꯅꯤꯠ ꯀꯨꯟ ꯍꯦꯜꯂꯦ ꯑꯗꯨꯗꯨꯒ ꯑꯩꯅ ꯑꯗꯨꯝ ꯅꯪꯅꯕ ꯍꯥꯏꯅ ꯆꯠꯂꯒꯗꯤ ꯃꯤꯅꯤꯠ ꯇ꯭ꯔꯥꯎꯉꯥ ꯐꯥꯎ ꯃꯅꯨꯡꯗ ꯑꯗꯨꯝ ꯌꯧꯋꯦ
ꯍꯣꯏ ꯑꯗꯨꯝ ꯃꯦ ꯃꯤꯅꯤꯠ ꯀꯨꯟ ꯆꯪꯖꯔꯁꯨ ꯏꯃꯥꯟꯅꯕꯤꯁꯤꯡꯒ ꯋꯥꯔꯤ ꯁꯥꯟꯅ ꯁꯥꯟꯅꯅꯒ ꯂꯥꯛ ꯀꯣ ꯑꯩꯈꯣꯏ ꯑꯩꯈꯣꯏ ꯍꯣꯁꯇꯦꯜꯁꯤ ꯐꯧ ꯆꯠꯄꯗ ꯑꯗꯣ ꯒꯥꯔꯤ ꯒꯨꯅ ꯅꯠꯇ꯭ꯔꯒ ꯁꯥꯏꯀꯜ ꯑꯃꯕꯨꯗꯤ ꯊꯝꯅꯤꯡꯕꯅꯤ ꯅꯦ ꯑꯗꯨꯁꯨ ꯐꯔꯛ ꯇꯥꯗꯅ ꯊꯝꯗ꯭ꯔꯦ ꯑꯗꯨ ꯈꯪꯗꯦ ꯑꯗꯨ ꯅꯪꯗꯤ ꯔꯨ ꯔꯨꯝ ꯅꯝꯕꯔ ꯅꯣꯏꯒꯤ ꯂꯩꯕꯗꯣ ꯃꯤ ꯔꯨꯝ ꯑꯃꯗ ꯃꯤ ꯀꯌꯥ ꯀꯌꯥ ꯂꯩꯒꯦ ꯨꯇꯨ ꯑ ꯔꯨꯝ ꯅꯝꯕꯔꯒꯥꯏꯗꯤ ꯈꯥꯏꯗꯣꯛ ꯑꯣ ꯀꯃꯥꯏ ꯀꯃꯥꯏ ꯇꯧꯀꯦ
ꯑꯥꯑꯥ ꯑꯈꯣꯏꯁꯦ ꯔꯨꯝ ꯑꯃꯗ ꯃꯤ ꯑꯅꯤꯅꯤ ꯊꯝꯃꯦ ꯅꯪ ꯌꯥꯔꯦ ꯇꯣꯛꯑꯣ ꯍꯪꯉꯛꯑꯅꯣ ꯑꯗꯨ ꯋꯥꯍꯪꯗꯣ ꯑꯩꯉꯣꯟꯗ
ꯀꯩ ꯍꯪꯉꯣ ꯍꯥꯏꯕꯅꯣ
ꯌꯥꯔꯦ ꯊꯣꯛꯑꯣꯅ ꯑꯗꯨꯗ ꯑꯩ ꯈꯨꯝꯕꯗꯅ ꯍꯦꯟꯅ ꯋꯥꯔꯦ ꯅꯪꯒꯤ ꯋꯥꯏꯍꯪꯗꯨꯒꯤ ꯄꯥꯈꯨꯝ ꯄꯤꯕꯗꯨꯅ ꯍꯦꯟꯅ ꯑꯩ ꯋꯥꯁꯤꯜ ꯇꯧ ꯍꯣꯏ
ꯈꯪ
ꯋꯥꯔꯤ ꯆꯥꯡ ꯒ꯭ꯌꯥꯟ ꯇꯥ ꯁꯥꯟꯅꯕꯒ ꯃꯥꯟꯗ꯭ꯔꯣ ꯉꯁꯥꯏꯗꯩ ꯁꯅꯩꯁꯦ ꯁꯥꯟꯗꯤ ꯁꯥꯟꯅꯗꯅ ꯍꯦꯛ ꯍꯦꯛ ꯐꯥꯁꯤꯜꯂ ꯊꯖꯤꯟꯁꯤꯗ
ꯅꯣꯛꯀꯅꯣ ꯅꯣꯛꯄꯗꯣ ꯃꯣꯏ ꯍꯧꯆꯛꯁꯦ ꯑꯩꯈꯣꯏꯅ ꯁꯨꯃꯥꯏꯅ ꯅꯣꯛꯄꯗꯅꯦ ꯑꯃ ꯑꯩꯈꯣꯏꯅꯁꯨ ꯍꯟꯗꯣꯛꯄ ꯀꯥꯟꯗ ꯃꯣꯏꯅ ꯅꯣꯛꯄꯒꯤ ꯃꯈꯣꯠ ꯑꯃ ꯀꯔꯤ ꯏꯗꯣꯏꯅꯣ ꯈꯪꯗꯕꯤꯗꯣ ꯑꯗꯨꯃꯥꯏꯅ ꯇꯧꯗꯣꯏꯅꯦ ꯍꯥꯏꯕ ꯑꯩꯈꯣꯏꯅ ꯅꯣꯛꯏꯁꯦ
ꯀꯣꯏꯁꯤꯟꯅꯔꯗꯤ ꯑꯁꯤ ꯑꯩꯈꯣꯏꯅ ꯇꯧꯅꯤꯡꯗꯅ ꯇꯧꯔꯤꯔꯣ ꯃꯁꯥ ꯇꯧꯔꯛꯄꯁꯤꯕꯣ
ꯑꯁ ꯉꯁꯥꯏꯗꯤꯅꯦ ꯑꯩꯅ ꯑꯗꯨꯃꯥꯏꯅ ꯊꯦꯡꯅ ꯀꯥꯟꯁꯤꯗꯅꯦ ꯑ ꯃꯤ ꯑꯅꯤ ꯋꯥꯔꯤ ꯁꯥꯟꯅꯩ ꯌꯦꯕ ꯋꯥꯔꯤ ꯁꯥꯟꯅꯕꯁꯤꯗ ꯃꯣꯏꯅ ꯍꯥꯏꯅꯔꯤꯁꯦ ꯀꯩꯅꯣꯒꯤꯅꯦꯕ ꯑ ꯑꯦꯝ ꯌꯨ ꯁꯤꯗ ꯇꯝꯅꯤꯡꯕꯒꯤ ꯑꯗꯣ ꯀ꯭ꯨꯋꯦꯠꯁꯦ ꯊꯥꯕꯗ ꯃꯥ꯭ꯔꯛꯁ ꯁꯦ ꯌꯥꯝ ꯈꯔ ꯅꯦꯝꯍꯧꯔꯕ ꯃꯥꯁꯦ ꯑꯗꯨꯗꯨꯒ ꯑ ꯇ ꯑꯦꯟꯇ꯭ꯔꯥꯟꯁ ꯑꯦꯛꯖꯥꯝꯗꯨꯁꯨ ꯌꯥꯎ ꯅꯪꯍꯧꯗꯕꯒꯤ ꯇꯝꯕ ꯐꯪꯗ꯭ꯔꯕ ꯑꯗꯨꯗꯨꯒꯤ ꯃꯥꯁꯦ ꯋꯥꯈꯜꯁꯦ ꯅꯨꯡꯉꯥꯏꯇꯕꯒꯤ ꯃꯃꯥꯟꯅꯕꯤꯁꯤꯗ ꯋꯥꯔꯤ ꯂꯤꯌꯦꯕꯀꯣ ꯑꯗꯨꯒ ꯀꯃꯥꯏꯅ ꯇꯧꯈꯤꯕꯅꯣ ꯑꯁ ꯃꯈꯥ ꯀꯥꯎꯈ꯭ꯔꯦꯅꯦ
ꯀꯥꯎꯒꯅꯣ ꯀꯥꯎꯒꯅꯣ ꯅꯤꯡꯁꯤꯡꯉꯣ ꯅꯤꯡꯁꯤꯡꯉꯣ
ꯑꯩꯅꯣꯛꯅꯤꯡ ꯉꯦ ꯅꯣꯏ ꯍꯣꯁꯇꯦꯜꯗꯣ ꯏꯁꯤꯡ ꯅꯨꯡꯉꯥꯏꯕ꯭ꯔꯣ ꯏꯁꯤꯡ ꯑꯩꯈꯣꯏꯗꯤ ꯏꯁꯤꯡ ꯇꯠꯄꯗ ꯇꯠꯄꯗ ꯕꯀꯦꯠ ꯕꯀꯦꯠ ꯌꯥꯁꯤꯟꯂ ꯊꯝꯃꯦ ꯍꯥꯏꯕ
ꯑꯩꯈꯣꯏꯁꯨ ꯊꯝꯃꯦ ꯍꯥꯏꯕ ꯑꯗꯨꯒꯤꯗꯤ ꯑꯩꯈꯣꯏꯁꯨ ꯋꯥꯏ ꯍꯥꯏꯕ ꯏꯁꯤꯡꯁꯦ ꯍꯧꯖꯤꯛꯁꯦ ꯀꯥꯂꯦꯟ ꯊꯥ ꯑꯣꯏꯔꯛꯄꯩꯀꯣ
ꯑꯗꯣ ꯏꯁꯤꯡꯁꯦ ꯅꯨꯡꯉꯥꯏꯕ ꯀꯥꯟ ꯂꯩꯔꯛꯇ꯭ꯔꯕ ꯈꯪꯗꯦ ꯎꯝ ꯋꯤꯟꯇꯔꯗꯁꯨ ꯑꯗ ꯀꯔꯤ ꯅꯤꯡꯊꯝꯊꯥꯗꯁꯨ ꯌꯥ ꯌꯥꯝ ꯅꯨꯡꯉꯥꯏꯇꯦ ꯅꯠꯇ꯭ꯔꯥ ꯏꯁꯤꯡꯁꯦ
ꯍꯣꯏ ꯅꯤꯡꯊꯝ ꯊꯥꯗꯅ ꯍꯦꯟꯅ ꯋꯥꯏꯅꯦ ꯁꯤꯗꯩ ꯍꯦꯟꯅ ꯋꯥꯏꯅꯦ ꯅꯤꯡꯊꯝꯊꯥꯗꯤ ꯀꯩꯅꯣ ꯅꯤꯡꯊꯝꯊꯥꯗ ꯅꯪ ꯀꯩꯅꯣꯝ ꯋꯥꯔꯛꯀꯅꯤ ꯁꯤꯖꯤꯟꯅꯕꯒꯤ ꯑꯗꯣ ꯑꯦ ꯅꯤꯡꯊꯝꯊꯥꯒꯤꯁꯨ ꯐꯤ ꯑꯊꯥ ꯑꯊꯥ ꯑ
ꯍꯣꯏ ꯑꯗꯨ ꯅꯤꯡꯊꯝ ꯊꯥꯅꯤ ꯍꯥꯏꯔꯒ ꯃꯤꯈꯩꯁꯦ ꯐꯤ ꯁꯨꯔꯣꯏꯗꯕ ꯃꯥꯥꯟꯅꯔꯒ ꯑꯗꯨꯝ ꯁꯨꯅꯦ ꯍꯥꯏꯕ꯫ ꯀꯣꯟꯅꯗꯕꯒꯤ ꯃꯑꯣꯡꯗ ꯇꯧꯅꯕꯗꯣ꯫
ꯅꯨꯄꯥ ꯑꯣꯏꯔꯗꯤ ꯐꯗꯧꯕ ꯍꯥꯏꯗꯤ ꯅꯨꯄꯤꯅ ꯑꯗꯨꯝ ꯈꯤꯇꯪ ꯀꯩꯅꯣ ꯇꯧꯕꯒ ꯑꯁ ꯁꯨꯗꯣꯛꯀꯦ ꯍꯦꯇꯧꯅꯕꯗꯣ꯫
ꯍꯣꯏ ꯑꯗꯣ ꯅꯨꯡꯁꯥ ꯀꯟꯅ ꯁꯥꯀꯥꯟꯗꯕꯨꯗꯤ ꯑꯩꯈꯣꯏꯒꯤ ꯀꯩꯅꯣꯗ ꯐꯧ ꯐꯕꯨꯗꯤ ꯌꯥꯕꯨꯗꯤ ꯌꯥꯕꯅꯤ ꯑꯗꯨꯝ ꯊꯨꯅ ꯀꯪꯕꯅꯤ ꯉꯁꯤ ꯅꯨꯡꯗꯥꯡ ꯐꯥꯎꯔꯝꯕꯗꯨ ꯑꯗꯨꯝ ꯅꯣꯡꯉꯥꯜꯂꯒ ꯐꯧꯕꯗꯨ ꯀꯪꯕꯒꯤ ꯄꯨꯖꯥ ꯇꯧꯗ꯭ꯔꯣ꯫
ꯍꯣꯏ꯫ ꯈꯔ ꯏꯁꯇ꯭ꯔꯒꯜ ꯇꯧꯕ ꯇꯥꯔꯦ꯫
ꯃꯥꯅꯦ - ꯃꯥꯅꯦ ꯍꯤꯡꯅꯕꯒꯤ ꯂꯥꯟꯐꯝꯗ ꯑꯩꯈꯣꯏ ꯍꯣꯏ ꯑꯗꯨꯅꯥ ꯄꯨꯡꯁꯨ ꯁꯨꯡꯆꯠ ꯆꯠꯇꯦ ꯍꯥꯏꯕ꯫
ꯑꯗꯨꯗꯤ ꯄꯨꯡꯗ ꯑꯩꯁꯤ ꯁꯨꯥꯏꯗꯒꯤꯅꯦ ꯌꯦꯡꯒ ꯑꯦ ꯆꯠꯂꯦ ꯈꯥꯏꯔꯗꯤ ꯅꯪ ꯏꯁ ꯂꯣꯏꯗꯣꯔꯦ ꯏꯕꯦꯝꯃ ꯫
ꯍꯥꯥ?
ꯂꯣꯏꯗꯣꯏꯣꯔꯦ ꯍꯥꯏꯕ ꯅꯪ ꯇꯨꯝꯅꯤꯡꯉꯕꯣ?
ꯑꯣ꯫ ꯑꯩꯈꯣꯏꯖꯤ ꯁꯥꯕꯒꯤ ꯍꯧꯖꯤꯛ ꯑꯩ ꯑꯩ ꯇꯨꯝꯃꯣꯏ ꯑꯩ ꯇꯨꯝꯃꯣꯏ ꯑꯩ ꯇꯨꯝꯕ ꯌꯥꯗꯦ ꯑꯩꯒꯤ ꯉꯁꯥꯏ ꯀꯩꯅꯣ ꯃꯈꯩꯗꯣ ꯑꯩ ꯇꯧꯒꯅꯤꯕ ꯃꯤꯅꯤꯠ ꯀꯩꯅꯣꯗ ꯑꯣꯏꯔꯁꯨ ꯄꯨꯡ ꯑꯃ ꯐꯥꯗ꯭ꯔꯁꯨ ꯑꯩ ꯇꯧꯕ ꯉꯝꯕ ꯆꯥꯡꯗꯤ ꯑꯩꯅ ꯈꯔ ꯇꯧꯁꯟꯒꯅꯤ ꯑꯗꯨꯗꯨꯒ ꯑꯩ ꯇꯨꯝꯃꯁꯨ ꯇꯨꯝꯒꯦ ꯅꯠꯇ꯭ꯔꯗꯤ ꯑꯩꯗꯣ ꯌꯥꯝꯅ ꯋꯥꯠꯂꯦꯅ ꯇꯧꯗꯣꯛꯑꯣ ꯃꯌꯥꯝꯁꯦ꯫ ꯑꯩꯈꯣꯏꯗꯤ ꯏꯁꯤꯡ ꯕꯛꯀꯦꯠꯁꯨ ꯑꯅꯤ ꯌꯥꯎꯗ꯭ꯔꯦ ꯅꯣꯏꯗꯤ ꯀꯌꯥ ꯌꯥꯎꯔꯤꯒꯦ?
ꯍꯥꯥ? ꯍꯥꯀꯝ ꯆꯟꯕꯁꯦ ꯌꯥꯗ꯭ꯔꯥ ꯍꯥꯏꯁꯦ? ꯀꯩꯅꯣꯝ ꯅꯪ ꯈꯜꯂꯤꯁꯦ ꯍꯥꯀꯥꯝ ꯆꯟꯕ ꯌꯥꯗ꯭ꯔꯕ?
ꯍꯥꯀꯥꯝꯒ ꯆꯜ ꯂꯛꯀꯅꯨꯗ꯫
ꯑꯩ ꯇꯨꯝꯒꯤꯔꯣꯏ꯫ ꯑꯩ ꯑꯁꯤꯗ ꯑꯃꯨꯛ ꯑꯩꯅ ꯍꯥꯏꯕ ꯑꯩꯈꯣꯏꯒꯤ ꯃꯩꯃꯥꯟꯕꯤ ꯑꯃ ꯌꯥꯎꯋꯦ ꯍꯥꯏꯕꯗꯣ ꯑꯁꯣꯝ ꯃꯃꯥꯡꯗꯒꯤ
ꯑꯥ꯫
ꯑꯗꯨꯗꯨꯅ ꯃꯥꯁꯨ - ꯃꯥꯁꯨ ꯃꯥꯗꯤ ꯃꯥꯗꯤ ꯌꯥꯝ ꯐꯪꯉꯦꯕꯀꯣ꯫
ꯃꯥꯗꯤ ꯌꯥꯝ ꯍꯩꯌꯦ ꯌꯥꯎꯕꯁꯨ ꯀꯨꯏꯗ꯭ꯔꯤ ꯑꯗꯨꯒ ꯏꯃꯥ! ꯂꯤꯁꯤꯡ ꯑꯃ ꯍꯦꯜꯂꯕ!
ꯃꯥꯗꯤ ꯑꯩꯈꯣꯏꯗꯒꯤ ꯑꯩꯈꯣꯏꯗꯒꯤ ꯀꯣꯟꯅ ꯌꯥꯎꯔꯤꯅꯦ ꯃꯤꯗꯤ ꯇꯧꯕ ꯑꯩꯈꯣꯏꯗ ꯑꯩꯗꯤ ꯍꯣꯏ ꯅꯪꯅ ꯑꯩ ꯍꯥꯞꯄꯛꯄꯗꯒꯤ ꯑꯩ ꯑꯦꯛꯖꯥꯝ ꯃꯌꯥꯝ ꯑꯣꯏꯕꯒꯤ ꯉꯝꯗꯦꯕ ꯈꯥꯪ꯫
ꯑꯗꯣ ꯑꯩꯁꯨꯅꯦ ꯇꯟꯒꯤꯕꯒꯤꯅꯦꯕ ꯅꯣꯏꯁꯨ ꯌꯥꯎꯇꯥꯕꯩ꯫ ꯁꯨꯝ ꯇꯧꯈꯤꯕꯗꯨꯣ ꯇꯧꯕꯝ ꯈꯪꯗꯕꯩ ꯇꯣꯛꯈꯤꯕꯅꯦꯕ꯫
ꯑꯩꯅ ꯑꯃꯨꯛ ꯁꯣꯝꯗ ꯀꯩꯅꯣ ꯇꯧꯕ ꯑ
ꯌꯥꯔꯦ ꯊꯝꯃꯒꯦ ꯋꯥꯔꯤ ꯑꯃꯨꯛ ꯍꯥꯟꯅꯔꯁꯤ ꯃꯇꯝ ꯍꯦꯟꯗꯣꯛꯈꯤꯗꯧꯔꯦ ꯑꯗꯨ ꯀꯣꯗ